ꯍꯜꯂꯣ
ꯇꯥꯏꯌꯦ ꯇꯥꯕ꯭ꯔꯣ
ꯅꯣꯡꯁꯨ ꯇꯥꯔꯛꯑꯦ ꯏꯕꯦꯝꯃ
ꯇꯥꯏ ꯀꯩꯗꯧꯅꯣ ꯑꯥ ꯇꯥꯏ ꯍꯥꯏꯕꯅꯦ ꯃꯁꯤ ꯅꯨꯄꯤ
ꯑꯩꯈꯣꯏꯗꯤ ꯖꯤꯡꯒꯥꯅꯤꯅꯅꯦ ꯅꯣꯡꯁꯦ ꯈꯔ ꯀꯟꯅꯗꯤ ꯇꯥꯔꯛꯑꯅꯤꯀꯣ
ꯇꯥꯗ꯭ꯔꯤꯌꯦ ꯀꯩꯁꯨ ꯍꯧꯖꯤꯛ
ꯇꯔꯥꯅꯤ ꯇꯔꯥ ꯑꯅꯤ
ꯍꯣꯏ ꯍꯣꯏ ꯍꯣꯏ ꯇꯥꯔꯑ ꯇꯥꯖꯔꯦꯗꯅ ꯇꯥꯗꯦ
ꯅꯣꯡꯆꯨꯕ
ꯇꯥꯗꯦ ꯍꯥꯏꯕ ꯅꯪꯕꯣꯕ ꯍꯦ ꯇꯥꯗꯦ ꯍꯥꯏꯕ
ꯑꯩꯅ ꯉꯥꯡꯕꯗꯤ ꯇꯥꯕ꯭ꯔꯥ
ꯅꯪꯅ ꯉꯥꯡꯕꯗꯤ ꯇꯥꯏꯌꯦ ꯅꯣꯡꯗꯤ ꯇꯥꯗꯦ ꯀꯩꯁꯨ ꯇꯥꯔꯣꯏ ꯍꯥꯏꯕ ꯅꯪꯅ ꯅꯪꯅ ꯅꯪ ꯀꯥꯗ ꯂꯩꯖꯕꯩ ꯇꯥꯖꯕꯅꯤꯅ ꯅꯛꯇꯕꯅꯤꯅ ꯀꯩꯁꯨ ꯇꯥꯔꯣꯏꯕ ꯍꯣꯏ ꯅꯪꯅꯕꯨꯗꯤ ꯀꯟꯅ ꯇꯥꯔꯝꯅꯤ ꯑꯩ ꯕꯨꯗꯤ ꯇꯥꯗꯦ
ꯏꯕꯦꯝꯃ ꯑꯗꯨ ꯍꯥꯏꯔꯒ ꯑꯩꯈꯣꯏ ꯏꯃꯥꯟꯅꯕꯤꯅ ꯑꯣꯏꯕ ꯁ꯭ꯀꯨꯜꯗꯣ
ꯑꯥ
ꯑꯗꯨꯗ ꯑꯩꯁꯨ ꯑꯣꯖꯥ ꯑꯣꯏꯔꯨ ꯂꯥꯛꯑꯣꯌꯦ
ꯑꯩꯁꯨ ꯑꯣꯏꯔꯒꯦꯌꯣ
ꯂꯥꯛꯑꯣ
ꯀꯩ ꯂꯩꯒꯦ ꯁ꯭ꯀꯨꯜꯗꯣ ꯑꯝꯇꯍꯥꯟꯅ ꯍꯥꯏꯔꯛꯑꯣ
ꯑꯃꯥ ꯑꯩꯈꯣꯏꯒꯤ ꯐꯥꯎꯖꯟꯐꯝꯒ ꯅꯝꯕꯣꯜ ꯂꯣꯝ ꯆꯠꯐꯝꯒꯤꯒ ꯃꯩꯖꯥꯎꯗꯣ
ꯎꯝ
ꯑꯗꯨꯒꯤꯗ ꯈꯤꯇꯪ ꯂꯥꯛꯑꯀꯥꯟꯗ ꯂꯥꯏ ꯑꯃ ꯂꯩꯇ꯭ꯔꯣ ꯂꯥꯏ ꯈꯨꯔꯝꯐꯝ ꯑꯃ ꯑꯗꯨꯒ ꯊꯪꯅꯕꯗꯣ
ꯑꯁꯨ ꯑꯣꯏꯔꯒꯦꯌꯣ
ꯂꯥꯛꯑꯣ ꯑꯣꯏꯔꯁꯦ ꯂꯥꯛꯑꯣ
ꯐꯥꯒꯤ ꯅꯠꯇꯦ
ꯂꯥꯛꯑꯣ ꯍꯥꯏꯕ ꯑꯣꯏꯔ
ꯏꯁ ꯑꯦ ꯍꯦꯛꯇ ꯄꯪꯂꯥꯛꯇ ꯂꯥꯛꯑ ꯇ ꯑꯣꯏ ꯌꯥꯕ꯭ꯔꯕ ꯃꯁꯤ ꯅꯨꯄꯤ ꯃꯆꯥꯁꯤ ꯃꯤꯅꯉꯥꯡ
ꯑꯣ ꯏꯃꯥꯟꯅꯕꯤꯗꯨꯗ ꯅꯃꯥꯟꯅꯕꯤ ꯈꯪꯅꯕ ꯂꯩꯕ꯭ꯔꯥ ꯀꯩꯅꯣ ꯁ꯭ꯀꯨꯜꯒꯤ ꯑꯣꯖꯥ ꯑꯃ ꯃꯣꯏ ꯈꯨꯗꯛꯇ ꯇꯣꯛꯈ꯭ꯔꯦ ꯍꯥꯏꯕꯀꯣ ꯐꯔꯛ ꯇꯥꯅꯕꯒꯤ
ꯎꯝ
ꯈꯪꯕꯔꯥ
ꯎꯝ ꯇꯥꯏꯌꯦꯃꯦ
ꯑꯗꯨ ꯑꯗꯨꯗꯨꯗ ꯏꯃꯥꯟꯅꯕꯤꯗꯨꯗ ꯍꯪꯉꯛꯑꯦꯌꯦ ꯏꯃꯥꯟꯅꯕꯤ ꯑꯗꯨꯅ ꯑꯩ ꯂꯩꯕꯅꯤ ꯀꯔꯤꯝ ꯇꯧꯗꯕꯤꯗ ꯍꯥꯏꯌꯦꯌꯦ
ꯑꯝ
ꯐꯔꯦ ꯑꯗꯨꯅꯦꯍꯦꯛ
ꯑꯗꯨꯒ ꯍꯥꯏꯗꯤ ꯂꯩꯀꯥꯏꯁꯨ ꯊꯪꯅꯕꯅꯤꯅ ꯑꯗꯨꯝ ꯈꯪꯉꯤꯗꯅ
ꯍꯣꯏ꯫
ꯑꯗꯨꯀꯥꯟꯗ ꯃꯣꯏꯒꯤ ꯑꯣꯖꯥꯗꯨꯅꯅꯦ ꯈꯪꯕ꯭ꯔꯥ ꯑꯩꯈꯣꯏ ꯑꯩꯈꯣꯏ ꯏꯅꯥꯎꯄꯤꯗꯣ ꯏꯅꯥꯎꯄꯤꯗꯣ ꯑꯗꯨꯗ ꯃꯇꯦꯛ ꯑꯃ ꯇꯝꯃꯝꯃꯦꯕ ꯑꯗꯨꯗꯨꯒꯤ ꯅꯝꯕꯔꯗꯣ ꯂꯩꯅꯩꯌꯦꯕ ꯈꯪꯕ꯭ꯔꯥ ꯍꯧ ꯀꯥꯟꯗ ꯑꯩꯅꯁꯨꯨ ꯇꯨꯏꯁꯟ ꯇꯝꯃꯝꯕ ꯑꯣꯖꯥꯅꯦꯕ ꯍꯧꯖꯤꯛꯀꯤ ꯅꯨꯄꯥꯁꯦ
ꯑꯣ
ꯑꯗꯨꯒ ꯃꯥꯅ ꯀꯣꯜ ꯇꯧꯔꯛꯑꯀꯥꯟꯗ ꯀꯣꯜ ꯇꯧꯔꯛꯀꯥꯟꯗ ꯑꯩ ꯁꯪꯕ꯭ꯔꯥ ꯍꯪꯉꯛꯏꯕ ꯑꯗ ꯍꯧꯖꯤꯛꯇ ꯋꯥꯔꯤ ꯁꯥꯟꯅꯈꯔꯦ ꯑꯗꯨꯀꯥꯟꯗ ꯂꯥꯏꯔꯤꯛ ꯈꯤꯇꯥ ꯇꯥꯛꯃꯤꯟꯅꯁꯦꯌꯦ ꯀꯩ ꯍꯥꯏꯔꯨꯗꯣꯏꯅꯣ ꯑꯗꯨꯗꯥ ꯑꯩ ꯅꯨꯡꯉꯥꯏꯕ ꯉꯝꯗꯗꯅ ꯑꯗꯨꯝ꯫
ꯌꯦꯔꯨꯝꯖꯦ ꯌꯥꯗ꯭ꯔꯦ꯫
ꯀꯔꯤ ꯍꯦꯟꯖꯥꯡ ꯊꯣꯡꯉꯤꯅꯣ?
ꯎꯝ ꯀꯩꯅꯣꯅ ꯁꯒꯣꯜ ꯆꯝꯊꯣꯡ ꯊꯣꯡꯉꯦ꯫
ꯎꯝ꯫
ꯑꯗꯨꯗꯣ ꯑꯩꯅ ꯌꯦꯔꯨꯝ ꯑꯃ ꯍꯧꯒꯗꯧꯔꯤꯕ꯫
ꯌꯦꯔꯨꯝꯒ ꯁꯧꯒꯔ꯭ꯤꯒ꯫
ꯎꯝ ꯏꯔꯣꯝꯕꯗꯨꯁꯨ ꯂꯩ ꯏꯔꯣꯝꯕ ꯆꯥ ꯌꯥꯗꯣꯏꯔꯥꯕꯨꯗꯤ ꯈꯪꯗꯦ꯫
ꯆꯥꯔꯣ‌-ꯆꯥꯔꯣ ꯍꯌꯦꯡꯗꯒꯤ ꯂꯥꯛꯑꯣꯌꯦ ꯑꯩꯗꯣ꯫
ꯑꯗꯨꯗꯤ ꯍꯌꯦꯡꯗꯩ ꯑꯗꯨꯝ ꯁꯪꯉꯔꯣꯏ꯫
ꯍꯌꯦꯡꯗꯒꯤ ꯆꯠꯂꯨꯕ ꯇꯥꯕꯅꯤ, ꯃꯑꯣꯡ ꯌꯦꯡꯉꯨꯕ ꯇꯥꯕꯅꯤ ꯀꯃꯥꯏ-ꯀꯃꯥꯏ ꯇꯧꯕ ꯑꯁ꯫ ꯇꯜꯂꯦ ꯌꯥꯝꯅ, ꯑꯉꯥꯡ ꯂꯣꯏꯅꯕꯗꯣ ꯑꯩ, ꯃꯌꯥꯝ ꯌꯥꯝꯕꯗꯤ ꯍꯩꯅꯈꯤꯔꯣꯏ꯫
ꯆꯠꯂꯣ ꯍꯩ ꯀꯦꯝ ꯇꯧꯔꯣꯏ ꯅꯁꯛꯇꯨꯒ ꯆꯠꯂꯨ꯫
ꯍꯩꯅꯗꯦ ꯍꯥꯏꯕ ꯑꯉꯥꯡ꯫ ꯑꯉꯥꯡ ꯂꯥꯎꯅꯕꯁꯦ ꯑꯁ ꯂꯝꯍꯦꯟꯕ ꯌꯥꯎꯔꯗꯤ ꯌꯥꯝ ꯋꯥꯏꯗꯨꯅꯤ ꯅꯪ ꯈꯪꯗ꯭ꯔꯥ?
ꯈꯪꯉꯦ ꯑꯗꯨ꯫
ꯁ꯭ꯋꯥꯏꯗ ꯌꯨꯝꯗ ꯑꯅꯤ ꯑꯍꯨꯝꯗꯪ꯫ ꯇꯧꯕꯁꯤꯐꯧꯇ ꯉꯥꯡꯅ ꯉꯝꯗꯦ ꯃꯣꯏ ꯃꯌꯥꯝꯗꯨ ꯀꯃꯥꯏꯅ ꯇꯧꯔꯨꯅꯤ꯫
ꯅꯪ ꯀꯞꯈꯤꯗꯅ꯫
ꯑꯗꯨ ꯅꯦ꯫
ꯁꯤ ꯌꯥꯔꯔꯣꯏꯇ꯭ꯔꯣ꯫
ꯅꯪ ꯑꯩꯅ ꯍꯥꯏꯔꯤꯁꯦ ꯌꯥꯔꯔꯣꯏꯗ꯭ꯔꯥꯅ ꯇꯧꯔꯒ꯫
ꯎꯝ ꯅꯪ ꯑꯩꯅ‌ꯍꯥꯏꯔꯤꯁꯦ ꯌꯥꯔꯔꯣꯏꯗꯔꯥ ꯍꯥꯏꯕꯅꯦ ꯀꯥꯏꯅꯥ꯫
ꯇꯜꯂꯦꯗ ꯑꯣꯟꯊꯣꯛꯄꯅꯤꯗ꯫
ꯑꯗꯨꯗꯤ ꯁꯦꯜꯁꯦ ꯌꯥꯝ ꯄꯥꯏꯗ꯭ꯔꯦ ꯑꯣꯖꯥꯁꯨ ꯑꯣꯏ ꯑꯣꯔꯤꯐꯂꯦꯝꯁꯨ ꯇꯧ ꯑꯁ꯫
ꯑꯁ ꯑꯩ ꯃꯉꯥꯏꯔꯦ ꯍꯥ꯫
ꯎꯝ ꯊꯄꯛꯁ ꯇꯧꯖꯕ ꯑꯃꯠꯇ ꯂꯩꯇꯦ꯫
ꯁꯤꯟ ꯁꯨꯕꯤ ꯍꯥꯏꯗꯣ ꯑꯣꯏꯔꯦ ꯑꯗꯣ꯫
ꯀꯥꯏꯗꯦꯗ ꯃꯁꯤꯁꯨ ꯑꯥꯔꯠ ꯃꯈꯜ ꯑꯃꯅꯤ ꯀꯥꯏꯅ꯫
ꯃꯥꯅꯦ꯫ ꯃꯈꯜ ꯑꯃꯅꯦ ꯃꯈꯜ ꯃꯈꯜ ꯃꯈꯜ ꯌꯥꯎꯁꯟꯕꯁꯦ ꯀꯥꯟꯅꯩ꯫
ꯁꯤ ꯆꯥꯅꯗꯦꯅꯦ꯫ ꯑꯩꯈꯣꯏ ꯁꯨꯃꯥꯏꯅ ꯇꯥꯔ ꯂꯩꯗꯣꯏꯁꯔꯨꯛꯄꯨꯗꯤꯅꯦ ꯇꯧꯁꯜꯂꯣ ꯀꯥꯟꯅꯕ꯫
ꯇꯧꯖꯦ ꯂꯥꯛꯑꯣ꯫
ꯎꯝ ꯑꯩꯩꯅ ꯑꯗꯨ ꯇꯥꯟꯅ ꯂꯥꯛꯇꯣꯏ ꯁꯔꯨꯛꯇꯤ ꯊꯣꯛꯎ꯫
ꯏꯕꯦꯝꯃ ꯑꯗꯨꯗꯒꯤꯅꯦ ꯂꯥꯛꯏꯁꯦ ꯅꯨꯄꯤ ꯑꯃꯁꯨ ꯅꯣꯏ ꯑꯗꯨꯒꯤ꯫ ꯑꯦꯝꯌꯨ ꯃꯃꯥꯡꯗ ꯚꯥꯔꯥꯗ ꯂꯩ ꯍꯥꯏꯕꯅꯦ꯫
ꯑꯣ ꯑꯩꯁꯨ ꯂꯥꯛꯑꯒꯦ ꯑꯗꯨ ꯑꯗ ꯑꯗꯨꯗꯤ ꯅꯪꯅ ꯆꯠꯄꯗ ꯑꯩꯁꯨ ꯑꯗꯨꯨꯝ ꯍꯥꯏꯅꯔꯝꯃꯣ꯫
ꯍꯥꯏꯅꯔꯝꯃꯒꯦ ꯏꯃꯥꯟꯅꯕꯤ ꯑꯃꯁꯨ ꯂꯩꯌꯦꯅ꯫
ꯃꯤꯑꯃꯁꯨ ꯂꯩꯌꯦ ꯏꯕꯥꯅꯤ ꯁꯤꯟꯅ ꯁꯤꯟꯅꯔꯒ ꯇꯥꯛꯑꯒꯦ꯫
ꯍꯣꯏ꯫
ꯅꯪ ꯂꯥ ꯑꯠꯇ꯭ꯔꯥ ꯏꯕꯥꯅꯤ ꯇꯟꯕ ꯅꯨꯃꯤꯠꯇꯅ ꯍꯥꯏ ꯏꯕꯥꯅꯤ ꯇꯟꯕ ꯅꯨꯃꯤꯠꯇꯥꯗꯤ ꯏꯕꯥꯅꯤ ꯏꯟꯅꯗꯣꯏꯅꯦꯕꯀꯣ ꯅꯪ ꯆꯠꯂꯨ ꯅꯪ ꯆꯠꯂꯨ ꯁꯤ
ꯂꯣꯏꯔꯦ ꯅꯪꯅꯒꯥ ꯍꯥꯏꯗꯣꯏꯖꯦ ꯅꯪꯒꯥ
ꯆꯪꯉꯒꯥ ꯍꯦꯠ ꯑꯣꯈꯥꯏꯔꯨꯖꯦ ꯍꯥꯏꯕ꯭ꯔꯣ
ꯌꯥꯏ ꯑꯗꯨꯖꯨ ꯃꯣꯏꯒꯤ ꯁ꯭ꯀꯨꯜ ꯍꯥꯏꯖꯦ ꯀꯔꯤ ꯁ꯭ꯀꯨꯜꯅꯣ ꯄ꯭ꯔꯥꯏꯕꯦꯠꯂꯣ ꯅꯠꯇ꯭ꯔꯥ ꯒꯣꯔꯃꯦꯟꯂꯣ
ꯄ꯭ꯔꯥꯏꯚꯦꯠꯅꯤꯗꯥ
ꯒꯣꯔꯃꯦꯟꯒꯤꯗꯕꯨ ꯑꯗꯨꯃꯥꯏꯅ ꯂꯧꯔꯛꯀꯥꯗ꯭ꯔꯣ ꯑꯉꯥꯎꯕꯤ ꯅꯪꯕꯣ
ꯎꯝ ꯎꯝ
ꯄ꯭ꯔꯥꯏꯚꯦꯠꯅꯦ ꯀ꯭ꯂꯥꯁ ꯇꯦꯟꯕꯧꯅꯦꯕꯀꯣ
ꯑꯩꯅ ꯍꯥꯏꯗꯤ ꯒꯣꯔꯚꯃꯦꯟꯒꯤꯗꯁꯨ ꯂꯩꯗꯅ ꯍꯨꯃꯥꯡ ꯁꯧꯔꯀꯟ
ꯍꯣꯏ ꯑꯗꯨꯕꯨꯗꯤ
ꯑꯥ ꯒꯣꯔꯃꯦꯟꯗꯥꯖꯨ ꯍꯥꯏꯗꯤ ꯃꯣꯏ ꯃꯍꯨꯠ ꯁꯤꯟꯕꯤꯅꯕ ꯉꯥꯛꯇꯪꯒꯤ ꯃꯍꯨꯠ ꯁꯤꯟꯕꯤꯅꯕ ꯈꯣꯠ ꯄꯤꯅꯕ ꯂꯧꯕ ꯂꯩꯗꯅ ꯑꯗꯨ ꯃꯥꯟꯕ ꯎꯝ ꯎꯝ ꯂꯩꯌꯦꯕ ꯑꯗꯨꯒꯨꯝꯕꯁꯨꯔꯥ ꯍꯥꯏꯅ ꯍꯪꯉꯤꯕ ꯅꯣꯏ ꯏꯃꯥꯟꯅꯕꯤꯗꯣ
ꯅꯠꯇꯦ ꯅꯠꯇꯦ ꯖꯣꯕꯦꯜ ꯂꯥꯏꯕꯒꯁꯨ
ꯌꯥꯝ ꯆꯥꯎꯅ ꯂꯩꯇ꯭ꯔꯤꯕꯥꯔꯥ
ꯎꯝ ꯌꯥꯝ ꯆꯥꯎꯗꯦ ꯑꯗꯪ ꯃꯣꯏꯗꯣ ꯀꯨꯏꯕꯨꯗꯤ ꯀꯨꯏꯔꯦꯕꯀꯣ ꯑꯈꯣꯏꯅ ꯑꯗꯨꯝ ꯅꯔꯖꯔꯤ ꯇꯝꯃꯛ ꯄꯗꯒꯤ ꯂꯩꯔꯛꯑꯕ ꯁ꯭ꯀꯨꯜꯅꯦꯕ
ꯑꯦ ꯑꯗꯨꯗꯤ ꯈꯔ ꯀꯨꯏꯔꯦꯍꯦ
ꯀꯨꯏꯗꯤ ꯀꯨꯏꯔꯦꯕ ꯑꯗꯨꯀꯥꯟꯗꯥ ꯁꯨꯝ ꯃꯨꯠꯂꯨꯔꯕꯗꯣ ꯑꯃꯨꯛ ꯃꯔꯛ ꯑꯃ ꯃꯨꯠꯂꯨꯔꯦꯕ ꯎꯝ ꯑꯃꯨꯛ ꯅꯧꯅ ꯑꯃꯨꯛ ꯇꯧꯔꯛꯄꯅꯦꯕ ꯍꯟꯗꯛ ꯃꯣꯏ ꯑꯗꯥꯥꯏ ꯖꯒꯥꯒꯤ ꯂꯝꯒꯤ ꯍꯥꯏꯗꯤ ꯈꯔ ꯅꯍꯥ ꯑꯣꯏꯕꯖꯤꯡꯖꯤꯅ ꯑꯃꯨꯛ ꯇꯧꯔꯀꯥꯟꯗ ꯁꯦꯝꯒꯠꯂꯛꯄ ꯍꯥꯏꯇꯥꯔꯦ ꯑꯃꯨꯛ
ꯀ꯭ꯂꯥꯁ ꯇꯦꯟ ꯕꯧꯇꯤ ꯂꯩ ꯑꯉꯥꯡ ꯑꯉꯥꯡꯕꯨꯗꯤ ꯌꯥꯝꯗꯦꯕꯀꯣ ꯀ꯭ꯂꯥꯁ ꯑꯃꯗ ꯑꯉꯥꯡꯁꯦ ꯀꯨꯟ ꯀꯨꯟꯊ꯭ꯔꯥ ꯑꯗꯨꯃꯥꯏꯅꯗꯤ ꯑꯣꯏꯔꯝꯒꯅꯤ
ꯅꯤꯐꯨ ꯌꯥꯡꯈꯩꯗꯤ ꯌꯧꯗꯕ
ꯑꯥ ꯌꯧꯗꯦꯕ ꯑꯗꯨꯃꯥꯏꯅ ꯑꯣꯏ ꯍꯥꯏꯕꯅꯦꯕ ꯀꯨꯟꯊ꯭ꯔꯥꯃꯨꯛ ꯀꯩꯃꯨꯛ ꯌꯥꯝ ꯑꯆꯧꯕ ꯇꯥꯛꯇꯨ ꯅꯠꯇꯦꯗ ꯀ꯭ꯂꯥ ꯃꯣꯏꯅ ꯄꯤꯔꯛꯇꯣꯏꯖꯦ ꯀ꯭ꯂꯥꯁ ꯐꯣꯔꯗꯥꯒꯤꯅ ꯁꯚꯦꯟ ꯑꯩꯠ ꯑꯗꯥꯏꯕꯨꯛ ꯄꯤꯔꯛꯀꯥꯗ꯭ꯔꯥ
ꯍꯣꯏ ꯑꯠꯗ ꯑꯗꯥꯏꯕꯥꯎ ꯑꯗꯨꯝ ꯇꯥꯛꯄ ꯉꯝꯅꯤ ꯒꯣꯏ ꯉꯝꯅꯤ ꯀꯩꯁꯨ ꯀꯥꯏꯔꯛꯑꯗꯤ ꯀꯩꯁꯨ ꯅꯣꯞꯄꯣꯏ ꯍꯥꯏꯕ
ꯎꯝ ꯑꯗꯥꯏꯃꯨꯛꯇꯤ ꯑꯗꯨꯝ ꯍꯣꯏ ꯉꯝꯅꯕ ꯇꯧ ꯇꯥꯕꯅꯦ ꯎꯄꯥꯏ ꯂꯩꯇꯦ ꯅꯠꯇ꯭ꯔꯥ ꯉꯝꯗ꯭ꯔꯥ
ꯉꯝꯅꯤ ꯇꯦꯟꯕꯥꯎ ꯉꯝꯅꯤꯍꯦ ꯅꯪꯖꯨ ꯍꯦꯟꯕ ꯉꯝꯅꯤꯌꯦ ꯍꯧꯖꯤꯛ ꯑꯈꯣꯏꯗ ꯇꯦꯟꯒꯤ ꯇꯦꯟꯒꯤ ꯑꯗꯨꯝ ꯀꯩꯅꯣ ꯑꯥ ꯑꯃ ꯇꯧ ꯍꯥꯏꯅ ꯍꯥꯏꯔꯛꯄꯗ ꯑꯗꯨꯝ ꯉꯝꯒꯥꯅꯤ ꯍꯥꯏꯕ
ꯉꯝꯅꯤ ꯉꯝꯅꯤ ꯁꯦꯂꯦꯕꯁꯇꯣ ꯑꯈꯣꯏꯅ ꯐꯖꯅ ꯎꯔꯨꯗꯥꯕꯒꯤ ꯈꯪꯗꯕꯒꯤ ꯈꯔ ꯁꯤꯜꯂꯝ ꯈꯣꯠꯂꯝꯕ ꯌꯥꯎꯔꯝꯒꯗ꯭ꯔꯥ ꯍꯥꯏꯕꯒꯤ ꯍꯥꯏꯕ ꯋꯥꯅꯦꯕꯀꯣ ꯑꯗꯨꯝ ꯎꯔꯛ ꯇꯥꯔꯗꯤ ꯑꯗꯨꯝ ꯉꯝꯃꯛꯀꯥꯅꯦꯕ
ꯑꯗꯨꯝ ꯌꯦꯡꯉꯒ ꯑꯗꯨꯝ ꯇꯥꯛꯈꯤꯕꯗꯣ ꯉꯝꯃꯛꯀꯅꯦꯕ ꯑꯈꯣꯏꯗꯁꯨ ꯇꯝꯒ꯭ꯔꯕ ꯄꯣꯠꯅꯤꯅꯅꯦ
ꯎꯝ
ꯑꯗꯨꯗꯤ ꯑꯩ ꯌꯦꯔꯨꯝ ꯍꯧꯏꯕ ꯃꯈꯣꯟ ꯈꯔ ꯇꯥꯎꯀꯣ
ꯇꯥꯖꯔꯤ ꯏꯕꯦꯝꯃ ꯍꯧꯕꯤꯌꯣ
ꯅꯣꯏ ꯅꯣꯡ ꯇꯣꯛꯈ꯭ꯔꯕꯣ ꯅꯪꯅ ꯅꯣꯡ ꯇꯥꯅꯦꯅ ꯌꯥꯝ ꯄꯥꯈꯠꯆꯔꯝꯕꯗꯣ ꯖꯤꯡꯒꯅꯤꯅ ꯍꯣꯏ ꯖꯤꯡꯒꯅꯤꯅ ꯄꯥꯈꯠꯆꯗꯥꯏ
ꯄꯥꯈꯠꯆꯕ ꯅꯣꯡꯖꯦ ꯈꯗ꯭ꯔꯛ ꯑꯣꯏꯔꯝꯃꯦ
ꯈꯥꯗ꯭ꯔꯛ ꯃꯌꯥꯝꯁꯤꯅ ꯌꯣꯝꯂꯕ ꯁꯤꯟꯊꯥ ꯇꯥꯔꯦ ꯑꯗꯨꯗꯤ ꯍꯥ
ꯃꯥꯅꯦ ꯅꯪ ꯈꯪꯗ꯭ꯔꯣ
ꯑꯁ ꯅꯪ ꯈꯪ ꯇꯥꯅꯤꯡꯗꯦ ꯍꯥꯏꯛꯀꯅꯨ ꯅꯪ
ꯑ ꯑꯗꯗꯤ ꯏꯁꯀꯨꯜꯒꯗꯣ ꯆꯠꯂꯒ ꯋꯥꯊꯤ ꯁꯨꯅꯔ ꯂꯣꯏꯔꯝꯃꯅꯤ
ꯍꯣꯏ ꯅꯪ ꯈꯪꯗ꯭ꯔꯣ ꯅꯪꯉꯣꯟꯗ ꯅꯠꯇ꯭ꯔꯣ ꯅꯪ ꯅꯁꯥꯗ ꯊꯣꯛꯑꯕ ꯅꯠꯇ꯭ꯔꯣ ꯅꯪ ꯈꯪꯗ꯭ꯔꯣ
ꯈꯪꯉꯦ
ꯂꯦꯁꯟꯗꯤ ꯐꯩꯅꯥꯝ ꯌꯥꯝꯃꯦ ꯅꯪꯅ ꯇꯝꯃꯤꯁꯦ ꯁꯨꯈꯪ ꯈꯪꯗ ꯃꯥꯜꯂꯦ ꯑꯩ ꯁꯤꯡꯉꯕꯅꯦ ꯀꯥꯏ
ꯏꯌꯦ ꯁꯤꯡꯕ ꯍꯥꯏꯕ ꯂꯩꯇꯦꯗ ꯀꯩꯁ
ꯂꯩꯇꯦ ꯂꯩꯇꯦ ꯀꯥꯏꯗ ꯁꯤꯡꯗꯣꯔꯤꯒꯦ ꯁꯤꯡ ꯁꯤꯡ ꯐꯩꯅꯥꯝ ꯁꯤꯡꯉꯁꯨ ꯌꯥꯔꯣꯏ
ꯑꯝ ꯃꯤꯗ ꯁꯤꯡꯕ ꯄꯪꯕ ꯍꯥꯏꯕ ꯂꯩꯇꯦꯕ
ꯂꯩꯇꯦ
ꯑꯗꯨꯝ ꯃꯇꯥꯡ ꯃꯇꯥꯡꯗꯨꯅ ꯁꯤꯡꯕ ꯄꯪꯕ ꯈꯥꯏꯗꯣꯛꯏꯅꯦꯕ
ꯎꯝ
ꯁꯤ ꯋꯥꯥꯔꯤꯖ ꯄꯨꯛꯅꯤꯡꯗ ꯊꯨꯠ ꯂꯥꯎꯕꯥ ꯑꯝ ꯐꯥꯎꯏꯕ
ꯊꯥꯎꯋꯦ ꯌꯦꯔꯨꯝ ꯀꯌꯥ ꯍꯧꯔꯤꯅꯣ
ꯑꯅꯤꯈꯛꯅꯤꯗ ꯑꯕꯥꯏꯅꯤ ꯆꯥꯕꯩꯕꯨ
ꯎꯝ ꯗꯤꯄꯨ ꯀꯩ ꯋꯥꯔꯤ ꯁꯥꯔꯩꯅꯣ
ꯎꯝ ꯃꯥ ꯁꯥꯅꯩ ꯋꯔꯤꯖꯦ ꯎꯝ ꯐꯤꯌꯥꯔꯋꯦꯜ ꯁꯤꯟꯕꯒꯤ ꯈꯣꯠꯄꯒꯤ ꯑꯗꯨꯗꯒꯤ ꯑꯥ ꯑꯃ ꯑꯩꯩ ꯀꯩꯅꯣꯝꯃ ꯀꯛꯏ ꯎꯝ ꯅꯪ ꯅꯪꯒꯖꯨ ꯁꯤꯡꯖꯨꯒꯤ ꯋꯥꯔꯤꯗꯣ ꯍꯥꯏꯅꯩꯑꯅ ꯍꯥꯏꯌꯦꯕꯀꯣ ꯑꯩꯅ ꯁꯤꯡꯖꯨ ꯂꯧꯕ ꯑꯗ ꯍꯪꯉꯨꯕ ꯑꯗꯨꯗ ꯃꯥꯅ ꯁꯤꯡꯖꯨꯒꯤꯗꯣ ꯅꯪꯒꯖꯨ ꯍꯥꯏꯅ ꯁꯨꯃꯥꯏꯅ ꯃꯣꯏꯗꯥꯏ ꯅꯣꯏꯗꯗꯤ ꯐꯪꯗꯦ ꯐꯠꯇꯦ ꯑꯗꯨꯗꯨꯒ ꯎꯝ ꯌꯥꯝ ꯂꯩꯇꯦ ꯍꯥꯏꯗꯣ ꯀꯩꯅꯣ ꯇꯧꯖ ꯀꯩꯅꯣ ꯇꯧꯁꯤ ꯈꯣꯠꯁꯤ ꯑꯗꯨꯗ ꯑꯩꯅ ꯐꯗꯤꯒꯥꯟꯒꯤ ꯆꯠꯄꯩꯁꯤꯅ ꯀꯝꯗꯧꯕ ꯍꯥꯏꯅ ꯍꯪꯕꯅꯦꯕ
ꯎꯝ
ꯃꯣꯏ ꯂꯩꯇꯕꯩ ꯑꯗꯨꯝ ꯍꯪꯕ ꯋꯥꯅꯦꯕ ꯐꯩꯗꯤꯡꯒꯥ ꯆꯠꯄꯩꯗꯨꯁꯨ ꯋꯔꯤꯗꯣ ꯑꯝꯇ ꯉꯥꯡ ꯋꯥꯔꯤ ꯈꯔ ꯍꯥꯏꯔꯛꯑꯣꯅꯦ ꯅꯪ ꯑꯗꯨꯗꯤ ꯑꯩꯅ ꯍꯪꯕꯗꯣ ꯑꯗꯒꯤ ꯐꯦꯔ ꯑꯗꯩ ꯅꯣꯛ ꯄꯅꯦ ꯅꯣꯑꯦ ꯍꯥꯏꯕ ꯏꯕꯥꯅꯤ ꯄꯪꯅꯣꯛꯇ
ꯐꯤꯌꯔꯋꯦꯜ ꯐꯤꯌꯔꯋꯦꯜꯗꯣ ꯑꯈꯣꯏꯅ ꯁꯤꯟꯗꯧꯁꯨ ꯅꯠꯇꯕꯗꯨ ꯀꯔꯤ ꯋꯥ ꯇꯥꯅꯔꯤꯅꯣ
ꯎꯝ ꯗꯨꯒꯤ ꯐꯤꯌꯔꯋꯦꯜꯒꯤꯗꯖꯨ ꯍꯥꯏꯄꯦꯠ ꯋꯥꯔꯤ ꯁꯥꯟꯅꯩꯌꯦ ꯑꯗꯨꯢ ꯃꯇꯥꯡꯗꯖꯨ ꯐꯤꯌꯔꯋꯦꯟꯅ ꯑꯦ ꯃꯣꯏ ꯀꯩꯅꯣ ꯖꯨꯂꯣꯟꯖꯤꯗꯤ ꯂꯨꯄꯥ ꯆꯍꯨꯝ ꯆꯍꯨꯝꯗ ꯈꯥꯏꯅꯩꯌꯦ
ꯎꯝ
ꯃꯣꯏ ꯐꯟ ꯑꯃ ꯀꯩꯅꯣꯝꯃ ꯂꯩꯌꯦꯅ ꯍꯥꯏꯕꯗꯒꯤ ꯑꯗꯣ ꯐꯟꯗꯨꯗꯩ ꯇꯧꯔꯀꯥꯟꯗ ꯄꯩꯁꯥ ꯌꯥꯝ ꯀꯌꯥꯝꯗꯅ ꯈꯥꯏꯅꯩ ꯈꯣꯠꯅꯩꯅ ꯑꯩꯅ ꯑꯗꯣ ꯑꯈꯣꯏꯒꯤꯗꯤ ꯈꯣꯏꯅ ꯇꯧꯗꯧ ꯅꯠꯇꯝꯅꯤꯅ ꯋꯥꯗ꯭ꯔꯦꯗ ꯍꯥꯏꯅ ꯍꯥꯏꯔ ꯐꯥꯒꯤ ꯇꯧꯊꯣꯑꯝꯃꯦ ꯑꯗꯒꯤ ꯃꯥꯒꯤ ꯐ꯭ꯔꯦꯟ ꯃꯥ ꯆꯥꯟꯄꯦꯝꯗꯣ
ꯎꯝ
ꯎꯝ ꯃꯥꯒꯤꯗꯣ ꯃꯥ ꯇꯣꯛꯈ꯭ꯔꯦꯗꯅ ꯃꯥ ꯇꯣꯛꯄꯩ ꯃꯔꯝꯒꯤ ꯍꯥꯏꯐꯦꯠ ꯋꯥꯔꯤ ꯋꯥꯇꯥꯏ ꯂꯤꯟꯅꯔꯦ ꯃꯣꯏꯁꯤꯡꯗꯨ ꯆꯥꯛ ꯆꯥꯔꯕ ꯈꯣꯠꯂꯕ ꯍꯪꯅꯔꯦ ꯑꯗꯨꯗꯤ ꯊꯝꯃꯣ ꯑꯩ ꯆꯥꯛ ꯆꯥ ꯂꯣꯏꯔ ꯑꯃꯨꯛ ꯍꯥꯏꯔꯛꯀꯦ
ꯍꯣ ꯍꯣ ꯍꯣꯏ
ꯎꯝ ꯊꯝꯃꯦ ꯊꯝꯃꯦ